ꯍ ꯀꯗꯧꯔꯤ
ꯑꯗꯨꯃꯅ ꯐꯝꯕ ꯂꯩ ꯌꯦꯃꯗ ꯅꯦ ꯀꯂꯀ ꯅꯂꯦ ꯍꯣꯏ
ꯑ ꯑ ꯆꯔꯄꯣ
ꯆꯔꯦꯅꯥꯗꯌꯥ
ꯑꯩꯁꯨ ꯆꯥꯔꯦꯦ ꯀꯩꯖ ꯌꯥꯝ ꯆꯥꯒꯔꯤ
ꯑ ꯁꯤꯗꯈꯣꯏ ꯊꯀꯣ ꯍꯣꯁꯇꯦꯜꯗ ꯎꯝ ꯀꯔꯤ ꯀ ꯁꯣꯏꯄꯤꯌꯦ ꯅꯁꯤꯗꯣ
ꯑꯣ ꯍꯥꯎ ꯀꯣ ꯇꯗꯤ
ꯍꯣꯏ ꯉꯁꯤꯒꯤꯗꯤ ꯍꯥꯎꯋꯦ ꯅꯣꯏꯗꯤ ꯀꯔꯤꯒꯤꯅꯣ ꯊꯨꯝꯃꯦ
ꯑꯩꯈꯣꯏꯒꯤꯗꯤ ꯍꯥꯎꯇꯤꯌꯦ ꯎꯝ ꯀꯩꯅꯣ ꯈꯇꯪ ꯎꯝ ꯑꯩꯈꯣꯏꯗꯤ ꯉꯁꯤ ꯍꯋꯥꯏꯗꯨꯣ ꯈꯛꯇꯪ
ꯍꯋꯥꯏꯗꯨ ꯈꯇꯪ ꯆꯥꯔꯦ ꯑꯗꯨꯅꯅꯦ ꯑ ꯀꯩꯗꯧꯔꯝꯃꯤꯅꯣ ꯅꯪꯗꯤ ꯍꯧꯖꯤꯛ
ꯍꯧꯖꯤꯛꯇꯣ ꯑꯩꯒꯤ ꯀꯃ꯭ꯌꯨꯅꯤꯇꯤ ꯈꯔ ꯏꯕ ꯏ ꯅꯪꯗꯤꯦ ꯑꯩ ꯀꯃꯇꯦ ꯈꯔ ꯂꯩꯌꯦ ꯀꯣ ꯑꯗꯨ ꯏꯌꯦ ꯅꯪꯗꯤ ꯀꯔꯤ ꯇꯧꯕꯅꯦ ꯍꯧꯖꯤꯛꯇꯣ ꯊꯕꯥ ꯇꯣꯗ ꯅꯣꯟ
ꯍꯥꯥ
ꯍꯧꯖꯤ ꯊꯕ ꯇꯧꯗꯅ
ꯑꯛꯇꯣ ꯍꯣꯏ ꯊꯕꯛ ꯇꯧꯗꯦ ꯑꯩꯗꯣ ꯀꯩꯅꯣ ꯑ ꯑꯋꯥ ꯄꯣꯊꯥꯕꯒꯤ ꯃꯄꯥꯟꯗ ꯉꯍꯥꯛꯇꯪ ꯂꯩꯔꯝꯕꯅꯦ ꯎꯝ ꯄꯥꯟꯗ ꯂꯩꯌꯦꯍꯖꯤ ꯑ ꯀꯥꯂꯦꯟꯗꯥꯥ ꯑꯣꯏꯕꯒꯤ ꯁꯥꯏꯌꯦꯗꯅ
ꯑ ꯑ
ꯑꯗꯨꯅ ꯁꯥꯕꯅꯤꯃꯛꯀ ꯔꯨꯝꯗ ꯂꯩꯕꯗꯣ ꯌꯥꯝ ꯁꯥꯏꯌꯦꯕ ꯑꯗꯨꯅ ꯃꯃꯅ ꯂꯩꯌꯦ ꯑꯩꯗꯣ
ꯍ ꯃꯄꯥꯟꯗ ꯍꯧꯖꯤꯛꯇꯣ ꯌꯥꯝꯅ ꯆꯤꯜ ꯑꯣꯏꯔꯒ ꯐꯖ ꯅꯨꯡꯉꯥꯏꯕꯤꯅꯤ
ꯑꯥ ꯅꯨꯡꯉꯥꯏꯌꯦ ꯅꯨꯡꯉꯥꯏꯌꯦ ꯑꯏꯪꯕ ꯅꯨꯡꯁꯤꯠ ꯁꯤꯠꯂꯗꯅ
ꯎꯝ
ꯑꯗꯨꯅ
ꯎꯝ
ꯑꯗꯣ ꯎꯝ ꯀꯩꯅꯣ ꯇꯧꯕ꯭ꯔꯣ ꯅꯪ ꯍꯧꯖꯤꯛ ꯊꯕꯛ ꯀꯔꯤꯝ ꯇꯧꯗꯕ꯭ꯔꯣ
ꯍꯣꯏ ꯊꯕꯔ ꯇꯣꯗꯗꯤ ꯍꯧ ꯎꯆꯇꯣ
ꯑꯣ ꯑꯇꯩ ꯊꯕꯛ ꯑꯝꯇ ꯂꯩꯇꯕ ꯀꯣꯂꯦꯖ ꯆꯠꯇꯕ꯭ꯔꯣ
ꯀꯣꯂꯦꯖꯇ ꯆꯞꯄꯦ
ꯑ
ꯑꯗꯨꯒ ꯌꯨꯇꯁꯨ ꯆꯠꯄꯦ ꯍꯥꯏꯗꯤ
ꯀꯣꯂꯦ ꯀꯣꯂꯦꯖ ꯆꯠꯂꯦ ꯍꯥꯏꯔꯣ ꯆꯠꯇꯦ ꯍꯥꯏꯔꯣ
ꯆꯄꯦ
ꯆꯠꯂꯦ
ꯍꯣꯏ ꯅꯠꯇꯠ
ꯑꯗꯨꯗꯤ ꯑꯦꯁꯥꯏꯟꯃꯦꯟ ꯀꯩ ꯀꯩ ꯀꯩ ꯍꯥꯏꯔꯛꯇꯕ꯭ꯔꯣ
ꯑꯁ ꯅ ꯝ ꯄꯗꯤ ꯂ ꯂꯩꯗꯈꯣꯏꯗꯣ ꯏꯗ
ꯑ
ꯅꯪꯗꯤ
ꯑꯩꯗꯤ ꯄꯣꯡꯁꯤ ꯀꯣꯂꯦꯖ ꯆꯠꯂꯦꯕꯀꯣ ꯑꯗꯨ ꯀꯣꯂꯦꯖ ꯆꯠꯂꯨꯕꯒꯤ ꯍꯣꯏ ꯑ ꯑꯁꯥꯏꯟꯃꯦꯟ ꯄꯤꯤꯁꯜꯂꯛꯑꯣꯅ ꯈꯔ ꯍꯥꯏꯔꯛꯑꯦ ꯑꯗꯨꯗꯣ ꯑꯦꯖꯤ ꯍ ꯅꯅ ꯁꯨꯝ ꯇꯧꯔꯝꯝꯕꯅꯤꯗ
ꯑꯣ ꯑꯩꯈꯣꯏꯗ ꯑꯗꯨꯒꯨꯝꯕꯗꯨꯣ ꯍꯧꯖꯤꯛꯇꯛꯇ ꯄꯤꯗꯔꯤ
ꯑꯗꯨꯗꯤ ꯄꯈꯥ ꯍꯥꯏꯅ ꯂꯩ ꯂꯩꯅꯤ ꯍꯥꯏ ꯑꯩꯗꯤ ꯃ ꯍꯋꯥꯏ ꯊꯣꯡꯉꯦ ꯑꯩꯈꯣꯏꯒꯤꯗꯤ ꯍꯋꯥꯏ ꯊꯣꯡꯉꯦ
ꯍꯣꯏ ꯅꯈꯣꯏꯒꯤ ꯍꯣꯁꯇꯦꯜꯗ ꯑꯗꯨꯝꯥꯏꯅ ꯍꯥꯎꯋ ꯑꯣꯏꯅ ꯄꯤꯌꯨꯕ
ꯍꯣꯏ ꯑꯌꯥꯝꯕ ꯅꯈꯣꯏꯒꯤꯗꯤꯀꯣ ꯍꯋꯥꯏꯅ ꯑꯌꯥꯝꯕ ꯄꯤꯌꯦ ꯑꯗꯨꯒ ꯑꯃꯨꯛ ꯑꯃꯨꯛ ꯌꯦꯨꯝ ꯊꯣꯡꯕ ꯌꯦꯟ ꯊꯣꯡꯕ ꯑꯗꯨꯃꯥꯏꯅ ꯇꯧꯋꯦ ꯑꯗꯨ ꯏꯔꯣꯝꯕꯗꯤ ꯌꯥꯝ ꯇꯥꯡꯅ ꯐꯪꯉꯦꯕꯀꯣ ꯑꯗꯨ ꯀꯥꯡꯥꯡꯐꯣꯏꯗꯤ ꯀꯨꯏꯗꯕꯒꯤ ꯑꯃꯨꯛ ꯃꯨꯛꯀ ꯐꯪꯉꯛꯀꯗ꯭ꯔꯥ ꯑꯗꯨꯃꯥꯏꯅ ꯇꯧ ꯇꯧꯋꯦꯅꯁꯦ ꯑꯗꯨ ꯅꯠꯇ꯭ꯔꯗꯤ ꯈꯪꯗꯦ ꯑꯩꯈꯣꯏꯁꯨ
ꯎꯝ ꯑꯗꯨꯗꯤ ꯐꯔꯦ ꯑꯩꯈꯣꯏꯒꯤꯗꯤꯀꯣ ꯊꯥꯔꯖꯦꯛꯒꯣ ꯑꯩꯈꯣꯏꯒꯤꯗꯨ ꯊꯔꯖ ꯑꯗꯨꯒ ꯊꯔꯖ ꯅꯨꯡꯕꯤꯟ ꯑꯗꯨꯒ ꯁꯟꯗꯦꯟ ꯅꯨꯃꯤꯠꯇꯨ ꯌꯦꯡ ꯄꯌꯦ
ꯌꯦꯁ ꯑꯗꯨꯗꯗꯤꯅ ꯍꯦꯒꯗꯤ ꯑ ꯑꯍꯥꯎꯕ ꯉꯥꯛꯇ ꯑꯣꯏꯅ ꯇꯧꯔꯦꯅꯦ ꯑ
ꯍꯥꯏꯗꯤ ꯐꯥꯏ ꯌꯥ ꯀꯣꯏꯒꯤꯗꯨꯣ
ꯍꯣꯏ ꯑꯗꯨꯃꯥꯏꯅ ꯂꯩꯕ ꯅꯨꯡꯉꯥꯏꯔꯒꯗꯤ ꯅꯨꯡꯉꯥꯏꯗꯅ
ꯍꯣꯏ
ꯑ ꯀꯃꯥꯏꯗ ꯁꯤ ꯣꯜꯂ ꯇ ꯄꯨ꯭ꯔꯣ
ꯀꯔꯤꯌꯦ
ꯕꯣꯜ ꯂꯩꯇꯕ꯭ꯔꯣ
ꯍꯥ
ꯕꯣꯜ ꯕꯣꯜ ꯂꯩꯇꯕ꯭ꯔꯣ
ꯍꯣꯜꯔꯦ ꯔꯣ
ꯎꯝ
ꯕꯣꯜꯗꯤ ꯀꯔꯤꯅꯣ
ꯋꯥꯔꯜ ꯀꯞ ꯋꯥꯔꯜ ꯀꯞꯀꯤ ꯕꯣꯜ ꯁꯥꯟꯅꯕꯗꯣ ꯂꯩꯇꯕ꯭ꯔꯥ ꯍꯥꯏꯕ
ꯂꯩꯌꯦ ꯉꯁꯤꯗ ꯏꯂꯦꯟꯒ ꯀꯣꯟꯒꯣ ꯂꯩꯕ ꯈꯪꯕ ꯅꯪ
ꯈꯪꯗꯤꯌꯦ
ꯉꯁꯤꯗꯤ ꯏꯪꯂꯦꯟꯒ ꯀꯣꯡꯒꯣ ꯂꯩꯌꯦ
ꯑꯣ ꯄꯨꯡ ꯀꯌꯥꯗ ꯂꯩꯒꯦ
ꯍꯣꯏ ꯂꯣꯏꯗꯣꯔꯦ ꯍꯧꯖꯤꯛꯇꯨ ꯄꯦꯖ ꯑꯃ ꯂꯩꯌꯦ ꯉꯁꯤꯗꯨ ꯏꯪꯂꯦꯒ ꯑꯗꯨꯒ ꯀꯣꯟꯒꯣꯅ ꯂꯨꯢꯌꯦ ꯄꯨꯡ ꯅꯥꯏꯟ ꯊꯥꯔꯇꯤꯗ
ꯑꯣ ꯅꯪ ꯌꯦꯡꯗꯣꯢꯔꯣ ꯑꯣ ꯅꯨꯡꯉꯥꯏꯔꯦꯅꯦ ꯑꯩꯒꯤ ꯑꯦꯞꯇꯣ ꯗꯥꯎꯟꯂꯣꯠ ꯇꯧꯍꯧꯗꯔꯦ ꯑꯗꯨꯅ ꯌꯦꯡꯉꯔꯣꯏ ꯑꯗꯣ ꯃꯊꯪꯗ ꯁꯨꯝ ꯀꯩꯒꯨꯝꯕ ꯆꯥꯟꯁ ꯐꯪꯉꯒꯗꯤꯀꯣ ꯌꯦꯡꯒ ꯌꯦꯡꯅꯤ ꯑꯩꯗꯣ
ꯎꯝ ꯅꯪꯗꯤ ꯐꯨꯠꯕꯣꯜꯗꯣ ꯌꯥꯝꯅ ꯄꯥꯝ ꯄꯥꯝꯗꯣꯢ ꯃꯥꯜꯂꯦ
ꯍꯣꯏ ꯑꯩ ꯕꯣꯜꯗꯣ ꯌꯦꯡꯗꯤ ꯌꯥꯝ ꯌꯦꯡꯅꯤꯡꯉꯦꯕꯀꯣ ꯑꯗꯣ ꯑꯩꯗꯤ ꯅꯦꯃꯥꯔꯅ ꯍꯦꯟꯅ ꯄꯥꯝꯃꯦ ꯅꯪꯗꯤ ꯀꯅꯥꯅ ꯍꯦꯟꯅ ꯄꯥꯝꯒꯦ
ꯑꯩꯗꯤ ꯃꯦꯁꯤꯅ ꯍꯦꯟꯅ ꯄꯥꯝꯃꯦ ꯑꯩ ꯇꯨ ꯃꯦꯁꯤꯒꯤ ꯕꯦꯁ ꯐ꯭ꯔꯦꯟꯅꯦ ꯑꯗꯨꯑꯣꯢꯔꯁꯨ ꯑꯇꯣꯞꯄꯁꯨ ꯐꯦꯟꯗꯣ ꯂꯩꯌꯦ
ꯑꯩꯗꯤ ꯍꯥꯂꯟꯁꯨ ꯄꯥꯝꯃꯦ ꯑꯗꯨꯒ ꯑꯩꯗꯤ ꯐ꯭ꯔꯦꯟꯁꯁꯨ ꯁꯞꯄꯣꯔꯠ ꯇꯧꯋꯦ
ꯑꯣ ꯑꯗꯣ ꯔꯣꯅꯥꯜꯗꯣꯗꯤ ꯄꯥꯝꯗꯦꯀꯣ
ꯍꯣꯏ ꯑꯗꯨꯗꯤ ꯄꯥꯝꯗꯦ ꯍꯥꯏꯗꯤ ꯃꯗꯨ ꯑꯦꯇꯤꯆꯨꯢꯠꯅ ꯌꯥꯝꯅ ꯋꯥꯡꯈ꯭ꯔꯦ ꯑꯗꯨ ꯄꯥꯝꯗꯦ
ꯈꯔ ꯐꯥꯎꯒꯠꯂꯛꯑꯗꯤ ꯑꯦꯇꯤꯆꯨꯢꯠꯅ ꯌꯥꯝ ꯋꯥꯡꯉꯦ ꯅꯨꯄꯥꯗꯣ ꯀꯩꯅꯣꯝ ꯇꯧꯔꯒꯁꯨ ꯍꯩꯅꯗ꯭ꯔꯦꯀꯣ
ꯍꯣꯏ ꯑꯗꯨꯅꯦ
ꯍꯜꯂꯣ
ꯑꯗꯨꯅ ꯑꯗꯨꯅꯤ ꯃꯗꯨ ꯌꯥꯝꯅ ꯄꯝꯗꯦ
ꯎꯝ ꯍꯣꯏ ꯑꯩꯁꯨ ꯁꯨꯛꯄꯝ ꯄꯥꯝꯗꯦ ꯃꯥꯗꯣ ꯃꯥꯅ ꯃꯥꯒꯤ ꯒꯦꯝ ꯃꯦꯠꯁ ꯂꯩꯕ ꯑꯗꯣ ꯑꯩ ꯁꯨꯡꯌꯦꯡ ꯌꯦꯡꯅꯤꯡꯗꯦ ꯑꯇꯣꯞꯄꯒꯤꯗꯤ ꯀꯩꯁꯨ ꯈꯟꯗꯦ ꯃꯥꯒꯤ ꯂꯥꯛꯑꯗꯤ ꯌꯦꯡꯅꯤꯡꯗꯦ
ꯍꯣꯏ ꯐꯥꯏꯅꯦꯜ ꯅꯪꯁꯨ ꯐꯥꯏꯅꯦꯜ ꯗꯣ ꯂꯥꯛꯑꯗꯤ ꯅꯪꯁꯨ ꯌꯦꯡꯉꯣꯀꯣ ꯐꯥꯏꯅꯦꯜ ꯇꯣ ꯐꯥꯖꯕꯅꯤ
ꯌꯦꯡꯒꯦ
ꯍꯣꯏ ꯐꯥꯏꯅꯦꯜꯗꯨ ꯐꯖꯥꯕꯤꯅꯤ
ꯑꯩ ꯑꯩ ꯇꯥꯝꯕꯤꯕꯈꯩꯗꯤ ꯇ꯭ꯔꯥꯏ ꯇꯧꯔꯦ ꯌꯦꯡꯒꯦ
ꯍꯣꯏ ꯍꯣꯏ
ꯎꯝ ꯉꯁꯤꯗꯤ ꯀꯩꯀꯩ ꯇꯧꯈ꯭ꯔꯒꯦ ꯀ ꯅꯪꯗꯣ
ꯀꯣ ꯌꯥꯝꯅ ꯏꯝꯄꯣꯔꯇꯦꯟ ꯇꯔꯛꯇ ꯍꯧꯖꯤꯛꯇ ꯇꯧꯗ ꯌꯥꯝ ꯏꯝꯄꯣꯔꯇꯦꯟꯗꯣꯒꯨꯝꯕ ꯑꯗꯨ ꯑꯩꯗꯤ ꯅꯨꯡꯁꯤꯗꯤ ꯇꯣꯗꯦ
ꯑꯣ ꯍꯥꯄꯤꯡꯒꯨꯝꯕ ꯅꯃꯥꯟꯅꯕꯤꯒꯨꯝꯕ ꯄꯨꯨꯝꯕ ꯀꯩꯝ ꯇꯧꯗ꯭ꯔꯕꯣ
ꯍꯣꯏ ꯑꯗꯨ ꯑꯗꯨꯃꯥꯏꯅ ꯅꯣꯔꯃꯦꯜꯗ ꯆꯄꯦ ꯑꯗꯨꯗ ꯑꯣꯏꯔꯗꯤꯗꯒꯤ ꯎꯝ ꯑꯩꯒꯤ ꯀꯃꯦꯟꯇꯤꯀꯣ
ꯎꯝ
ꯀꯇꯤꯒꯔꯤꯅ ꯁꯤ ꯏꯁ ꯃꯇꯨ ꯍꯗꯔꯦ ꯁꯨꯝꯕꯦꯝꯅ ꯑꯦ ꯂꯣꯏꯇ꯭ꯔꯦ ꯑꯁꯤꯗꯤ ꯂꯣꯏꯗ꯭ꯔꯗꯤ ꯑꯩ ꯁꯤꯒꯅꯦꯆꯔ ꯄꯤꯔꯣꯏ ꯑꯗꯨꯝꯅ ꯑꯩꯉꯣꯟꯗ ꯕ ꯇꯈ꯭ꯔꯦ ꯍ ꯍꯌꯦꯡꯒꯨꯝꯕ ꯑꯗꯨ ꯂꯣꯏꯔꯦꯗꯒ ꯃꯥꯟꯅꯈꯤꯒꯦ ꯍꯥꯏꯌꯦ
ꯑꯣ ꯑꯣ ꯑ
ꯎꯝ
ꯑꯗꯨꯗꯤ ꯈꯔ ꯂꯣꯏꯁꯟꯅꯕ ꯇꯧꯔꯣꯀꯣ ꯏꯔ ꯈꯣꯠꯂꯒ ꯅꯠꯇ꯭ꯔꯗꯤ ꯁꯨ ꯁꯥꯏꯟ ꯇ ꯅꯨꯡꯉꯥꯏꯇꯦꯗꯅ ꯎ ꯑꯗꯨꯗꯤ ꯅꯪꯗꯣ ꯅꯪꯒꯤ ꯐꯦꯚꯦꯠ ꯀꯂꯔꯁꯦ ꯀꯩ ꯀꯂꯔ ꯑꯣꯏ
ꯍꯥꯏꯗꯤ ꯌꯦꯂꯣꯒꯨꯝꯕ ꯑꯗꯨꯒ ꯄꯤꯡꯒꯨꯝꯕ ꯇꯝꯃꯦ
ꯄꯤꯡ ꯄꯥꯝꯃꯦ ꯍꯥꯏꯔꯣ ꯅꯪꯒꯤꯗꯣ
ꯍꯣꯏ
ꯣꯏ ꯄꯤꯈꯦꯁꯤꯅꯦꯀꯣ ꯄꯤꯡꯁꯦ ꯌꯥꯝꯅ ꯄꯥꯝꯅꯩ ꯀꯣ
ꯑꯩꯗꯤ ꯅꯨꯄꯤꯅꯤꯀꯣ ꯑꯗꯨꯅꯦꯄꯤꯟꯗꯨ ꯌꯥꯝ ꯃ ꯆꯥꯟꯅꯩ
ꯅꯗꯤ ꯄꯥꯝꯗ꯭ꯔꯕꯣ
ꯑꯩꯗꯤ ꯄꯥꯝꯗꯦ ꯄꯤꯡꯁꯦ ꯅꯨꯄꯤ ꯌꯥꯝꯅ ꯑꯣꯏꯃꯜꯂꯣꯏ ꯑ ꯎꯝ ꯀꯃꯥꯏ ꯍꯥꯏꯒꯅꯤ ꯁꯝꯗꯥꯏꯗꯅ ꯎꯝ ꯎ ꯎ ꯀꯃꯥꯏ ꯍꯥꯏꯗꯣꯏꯅꯣ ꯈꯪꯗꯦ ꯎꯝ ꯎꯝ ꯎꯝ ꯎ ꯑꯗꯨꯝ ꯀꯂꯔ ꯀꯂꯔ ꯑꯣꯁꯟꯗꯗꯤ ꯑꯇꯣꯞꯄ ꯀꯂꯔ ꯍꯦꯟꯅ ꯄꯥꯝꯕꯗꯨꯣ ꯑꯣꯏ
ꯑꯣ ꯍꯥꯏꯗꯤ ꯏꯛꯅ ꯍꯦꯟꯅ ꯄꯥꯝꯃꯦ ꯅꯨꯄꯤꯅꯤ ꯅꯨꯄꯤꯗꯤ ꯂꯣꯏꯅ ꯃꯥ ꯅꯨꯄꯤ ꯑꯃ ꯄꯥꯝꯃꯦꯀꯣ
ꯍꯥ ꯍꯣꯏ ꯍꯣꯏ
ꯑꯉꯜ ꯑꯉꯟ ꯃꯆꯥꯈꯣꯏꯁꯨ ꯄꯥꯔꯃꯤꯠ ꯀꯤꯗꯨ ꯌꯥꯝꯅꯀꯣ
ꯑꯥ
ꯑꯉꯝ ꯃꯆꯥꯁꯨ ꯂꯣꯏꯅ ꯃꯥꯅ ꯐꯤꯟꯗꯨ ꯄꯥꯝꯃꯦ ꯑꯗꯨꯁꯨ ꯑꯩꯁꯨ ꯊꯅ ꯄꯥꯝꯃꯦ
ꯎꯝ ꯎꯝ ꯑꯗꯨ ꯦꯝꯗꯗꯤ ꯀꯩ ꯀꯩ ꯄꯥꯝ
ꯑꯦꯗꯤꯒꯦꯝ ꯇꯣ ꯎꯝ ꯎꯅꯨꯒꯨꯝꯕ ꯑꯗꯨꯒ ꯂꯥꯗꯨꯒꯨꯝꯕ ꯁꯥꯏ ꯂꯩ ꯇꯣꯋ ꯅꯗꯤ
ꯑꯩꯗꯤꯀꯣ ꯑꯩꯗꯤ ꯚꯣꯂꯤꯕꯣꯜ ꯀ꯭ꯔꯤꯛꯀꯦꯠꯁꯦ ꯄꯥꯝꯗꯦ ꯌꯥꯝ ꯄꯥꯝꯃꯦ ꯑꯗꯨꯗꯣ ꯁꯥꯟꯅꯕꯗꯤ ꯍꯥꯏꯇꯦꯕꯀꯣ ꯁꯨꯝ ꯃꯤꯅ ꯁꯥꯟꯅꯕꯗꯣ ꯌꯦꯡꯗꯕ ꯑꯗꯨꯅ ꯍꯦꯟꯅ ꯄꯥꯝꯕꯗꯨꯣ ꯑꯣꯏ
ꯑꯩꯗꯤ ꯐꯨꯠꯕꯣꯜ ꯇꯨ ꯄꯥꯝꯗꯦ ꯐꯨꯠꯕꯣꯜꯗꯣ ꯌꯥꯝꯅ ꯄꯥꯝꯃꯦ ꯑꯩꯗꯤ
ꯑꯗꯣ ꯑꯩ ꯀꯔꯤꯒꯨꯝꯕ ꯎ ꯁꯨꯝ ꯃꯇꯝ ꯂꯩꯒꯗꯤ ꯀꯣ ꯑꯩ ꯕꯣꯜ ꯁꯥꯟꯅꯕ ꯇꯝꯕ ꯆꯠꯀꯦꯅ ꯑꯗꯨꯃꯥꯏꯅ ꯈꯜꯂꯦ ꯍ
ꯈꯜꯂꯣ ꯈꯜꯂꯣ ꯑꯗꯨꯗꯤ ꯅꯨꯡꯉꯥꯏꯕꯅꯤ
ꯎꯝ ꯗꯅꯤ ꯆꯠ
ꯆꯟꯃꯤꯌꯗꯤ ꯑꯗꯨ ꯐꯨꯠꯕꯣꯜꯗꯨ ꯌꯥꯝꯅ ꯄꯥꯝꯃꯦ ꯑꯁ ꯑꯗꯨ ꯆꯪꯅꯤꯡꯉ ꯑꯗꯨ ꯐꯨꯠꯕꯣꯜ ꯌꯥꯝ ꯄꯥꯝꯃꯦ ꯑꯩ ꯗꯤ
ꯑ ꯑꯗꯣ ꯎꯝ ꯃꯊꯡ ꯍꯥꯏꯗꯤ ꯑ ꯁꯨꯝ ꯂꯩꯔꯒꯗꯤꯀꯣ ꯑꯩ ꯍꯥꯏꯔꯛꯀꯦ ꯑꯗꯨꯒ ꯆꯠꯁꯤꯀꯣ
ꯍꯣꯏ ꯍꯣꯏ
ꯑ
ꯍꯣꯏ ꯍꯥꯏꯌꯨ ꯍꯥꯏꯌꯨ
ꯑꯦ ꯑꯗꯨꯒ ꯅꯪ ꯂꯩꯗꯗꯤ ꯀꯩ ꯀꯩ ꯂꯩꯅꯤ ꯍꯦꯟꯅ ꯄꯥꯝ ꯒꯦ
ꯅꯟꯅ ꯂꯩꯕꯤꯒꯦꯔ ꯑꯩꯅꯥꯀꯣ
ꯀꯩ ꯀꯩꯅ ꯍꯥꯏꯔꯣ
ꯑꯩꯅ ꯏꯟꯁꯇꯥꯒ꯭ꯔꯥꯝꯗ ꯅꯪꯉꯣꯟꯗ ꯄꯣꯠ ꯑꯃ ꯊꯕꯤꯗꯨ ꯊꯥꯕꯤꯔꯤꯗꯨ ꯅꯪ ꯌꯦꯡꯕ꯭ꯔꯣ ꯎꯕꯔꯣ
ꯌꯦꯡꯗꯔ꯭ꯤꯌꯦ
ꯁꯨꯒ ꯁꯨꯒꯨꯝꯕ ꯆꯠꯄꯒꯨꯝꯕ ꯑꯗꯨ ꯑꯩꯅ ꯅꯉꯣꯟꯗ ꯊꯛꯈ꯭ꯔꯦ ꯍꯥꯏ ꯑꯗꯨꯗꯤ ꯃꯆ ꯄꯥꯝꯃꯦ ꯑꯗꯨ ꯅꯪꯅ ꯒꯤꯐꯇꯣ ꯄꯤꯒꯦ ꯑꯗꯨꯃꯅꯤꯗꯨ ꯑꯗꯨꯅ ꯎꯝ ꯂ ꯂꯩꯔꯕ ꯀꯤꯔꯣ
ꯑꯥ ꯇꯥꯎ ꯃꯥꯏ ꯑꯩ ꯄꯤꯒꯦꯀꯣ
ꯍꯣꯏ ꯑꯩꯒꯤ ꯁꯥꯏꯖꯁꯨꯨ ꯅꯝꯕꯔ ꯊ꯭ꯔꯤꯅꯤꯀꯣ
ꯑꯗꯨꯒ ꯑꯩꯅ ꯄꯝꯕ ꯃꯆꯨꯗꯨ ꯑꯩꯅ ꯄꯥꯏꯒ ꯃꯆꯨꯗꯨꯕꯨꯣ ꯗꯨ ꯑꯗꯨꯗꯤ ꯭ꯕꯔꯥꯎꯟꯅ ꯄꯝꯃꯦꯗꯤ ꯍꯥꯏꯗꯤ
ꯕꯔ꯭ꯟꯅ ꯄꯥꯝꯃꯤꯕ ꯑꯗꯣ ꯕ꯭ꯔꯥꯎꯟꯗꯣ ꯑꯗꯨꯝ ꯐꯖꯩꯌꯦ ꯌꯦꯡꯕꯗꯁꯨ ꯑꯣꯠꯇꯤ ꯐꯖꯕ ꯑꯣꯏꯗꯦꯀꯣ
ꯍꯣꯏ ꯋꯥꯠꯇꯨ ꯌꯥꯝꯅꯗꯤ ꯐꯖꯗꯨ ꯐꯖꯩꯌꯦ ꯑꯗꯨ ꯑꯣꯏꯔꯁꯨ ꯑꯩ ꯌꯥꯝꯅ ꯄꯥꯝꯗꯦꯕ ꯋꯥꯏꯠꯇꯨ
ꯎꯝ
ꯁꯔꯠꯒꯨꯝꯕ ꯑꯗꯨꯁꯨ ꯋꯥꯏꯗ ꯄꯥꯝꯃꯦ ꯑꯗꯨꯏꯗꯤ ꯁꯨꯗꯣꯏ ꯑꯗꯨꯗꯤ ꯄꯥꯝꯗꯦ
ꯑꯗꯨꯗꯅꯦ
ꯑꯗꯨ ꯋꯥꯁ ꯇꯧꯈꯔ ꯑꯗꯨ ꯅꯨꯡꯉꯥꯏꯇꯦ ꯑꯗꯨꯅꯤ ꯌꯥꯝꯅ ꯄꯥꯝ ꯗꯩꯩꯁꯨꯗꯨ
ꯍ ꯕ꯭ꯔꯥꯎꯟ ꯌꯦꯡꯉꯒꯦꯀꯣ ꯑꯩ ꯌꯦꯡꯕꯤꯔꯒꯦ
ꯎꯝ ꯏꯌꯨ
ꯑꯗꯨ ꯅꯪ ꯍꯧꯖꯤꯛ ꯇꯨꯝꯒꯗꯣꯏꯔꯣ
ꯍꯊꯝ ꯀ ꯍꯧ ꯎꯆ ꯋꯥꯗꯤ ꯋꯥꯔ
ꯍꯥꯥ